ꯍꯂꯣ ꯎꯝ ꯇꯥꯏ ꯇꯥꯏ ꯇꯥꯔꯦ ꯍꯧꯖꯤꯛꯇꯤ ꯀꯔꯝ ꯇꯧꯔꯤꯌꯦ
ꯍꯧꯖꯤꯛꯁꯤꯗꯤ ꯑꯩꯁꯦ ꯑꯗꯨꯝ ꯐꯝꯔꯒ ꯐꯦꯟ ꯃꯈꯥꯗꯀꯣ
ꯑꯥ
ꯐꯦꯟ ꯃꯈꯥꯗ ꯐꯝꯔꯒ ꯑꯗꯨꯝ ꯂꯩꯌꯦ ꯁꯥꯃꯟꯕꯒꯤ
ꯍꯣꯏ ꯑꯩꯁꯨꯅꯦ ꯉꯁꯤꯁꯦ ꯅꯨꯃꯤꯠꯁꯦ ꯀꯩꯅꯣ ꯇꯧꯋꯤꯀꯣ ꯑꯃꯨꯛ ꯅꯨꯡꯁꯥ ꯁꯥꯏ ꯑꯃꯨꯛꯀ ꯅꯣꯡ ꯃꯪꯉꯦ
ꯑꯗꯨ ꯑꯣꯏꯔꯁꯨ ꯑꯗꯨꯝ ꯁꯥꯔꯒ ꯂꯩꯕꯗꯣ
ꯑꯗꯨ ꯍꯣꯏ ꯀꯔꯤꯒꯤꯔꯥ ꯈꯪꯗꯦ ꯉꯔꯥꯡꯕꯨꯗꯤ ꯌꯥꯝ ꯅꯨꯡꯉꯥꯏꯌꯦꯀꯣ ꯅꯨꯃꯤꯠꯇꯣ
ꯍꯣꯏ ꯅꯨꯡꯉꯥꯏ
ꯏꯪ ꯀꯩꯅꯣ ꯀꯩꯅꯣ ꯇꯧꯔꯒ ꯉꯁꯤ ꯁꯨꯃꯥꯏꯅ ꯇꯧꯒ꯭ꯔꯥ ꯍꯥꯏꯔꯒ ꯑꯃꯨꯛꯀ ꯁꯥꯕ ꯑꯃꯨꯛꯀ ꯏꯪꯕ ꯑꯃꯨꯛꯀ ꯅꯨꯡꯁꯥ ꯊꯣꯛꯄ
ꯑꯗꯨꯅꯦ
ꯑꯩꯁꯨꯅꯦ ꯑꯃꯨꯛ ꯐꯦꯟ ꯃꯈꯥꯗ ꯂꯩꯌ‌ꯦ ꯑꯃꯨꯛꯀ ꯆꯠꯊꯣꯛꯑꯦ ꯑꯃꯨꯛ ꯏꯪꯕꯒꯨꯝ ꯇꯧꯋꯦꯅ ꯆꯠꯊꯣꯛꯔꯁꯨ ꯑꯃꯨꯛ ꯁꯥꯕ
ꯍꯣꯏ ꯑꯗꯨꯅꯦ ꯑꯗꯨ ꯉꯔꯥꯡ ꯅꯣꯡ ꯆꯨꯕꯗꯣ
ꯎꯝ
ꯅꯨꯡꯗꯥꯡꯗ ꯆꯨꯕꯗꯨ ꯅꯪꯁꯨ ꯏꯁꯤꯡꯗꯤ ꯌꯥꯍꯧꯕ꯭ꯔꯣ
ꯌꯥꯍꯧꯋꯦ ꯑꯗꯣ ꯑꯩꯅ ꯑꯃꯕꯨꯗꯤ ꯀꯩꯅꯣ ꯇꯧꯕ ꯑꯃꯗꯨꯗꯤ ꯃꯣꯏ ꯏꯁꯤꯡ ꯂꯧꯕꯁꯤꯡꯅ ꯑꯃꯨꯛ ꯃꯄꯥꯟꯗ ꯊꯥꯗꯠꯄ ꯃꯥꯜꯂꯦ ꯑꯩꯁꯦ ꯎꯉ ꯏꯁꯤꯡ ꯌꯥꯝꯗꯕꯅꯤꯅ ꯃꯣꯏ ꯑꯃꯨꯛ ꯊꯣꯛꯄ ꯃꯥꯜꯂꯦ ꯍꯥꯏꯅ ꯊꯣꯔꯛꯑꯒ ꯑꯁꯦꯡꯕ ꯃꯄꯥꯟꯗ ꯉꯥꯛꯇ ꯊꯣꯛꯂꯦ ꯄꯥꯏꯞꯇꯣ ꯑꯁ ꯌꯥꯕꯤꯗꯕꯒꯤ ꯑꯩ ꯄꯥꯝꯃꯨꯕꯒꯤ ꯑꯃꯨꯛ ꯊꯣꯛꯑꯒ ꯊꯝꯃꯦ ꯑꯗꯨ ꯑꯣꯏꯔꯁꯨ ꯎꯡ ꯁꯤꯟꯇꯦꯛꯁ ꯑꯃꯗꯤ ꯌꯥꯝꯗ꯭ꯔꯦ ꯑꯗꯨ ꯃꯥꯗ ꯃꯈꯥꯗ ꯇꯥꯔꯝꯕꯅꯤꯅꯀꯣ
ꯍꯣꯏ
ꯑꯗꯩ ꯑꯃꯕꯨꯗꯤ ꯐꯖꯅ ꯌꯥꯔꯦ ꯑꯁ ꯈꯤꯇꯪꯗ ꯑꯣꯏꯔ ꯁꯨ ꯅꯣꯡ ꯆꯨꯕꯗꯣ ꯌꯥꯝ ꯍꯔꯥꯎꯔꯕꯅꯦ ꯑꯩꯗ‌ꯣ ꯅꯍꯥꯟꯗꯣ ꯏꯁꯤꯡ ꯇꯥꯕꯗꯣ ꯈꯪꯍꯧꯗ꯭ꯔꯥꯕ
ꯑꯥꯎ
ꯀꯩꯅꯣ ꯍꯥꯏꯔꯒ ꯎꯝ ꯁꯤ ꯃꯅꯤꯡꯒꯤꯁꯤ ꯏꯁꯤꯡ ꯇꯥꯕꯥ ꯃꯈꯣꯟꯗꯤ ꯇꯥꯕ ꯑꯩꯅ ꯑꯁꯤ ꯅꯣꯏ ꯀꯩꯅꯣ ꯏꯁꯤꯡ ꯇꯨꯂꯨꯗ ꯆꯤꯡꯕꯒꯤ ꯑꯣꯏꯔꯝꯒꯅꯤ ꯍꯥꯏꯅ ꯋꯥꯈꯟꯗꯣ ꯆꯦꯟꯗꯤ ꯆꯦꯟꯊꯣꯛꯔꯛ ꯄꯨꯅꯦꯕ ꯏꯁꯤꯡ ꯇꯥꯕꯒꯤꯔꯥꯅꯀꯣ ꯃꯅꯤꯡꯒꯤꯁꯨ ꯖ꯭ꯔꯣ ꯖ꯭ꯔꯣ ꯀꯩꯅꯣ ꯇꯧꯕꯒꯤ ꯆꯦꯟꯊꯣꯛꯑꯒ ꯃꯣꯏ ꯑꯥꯎꯠꯂꯦꯠꯀꯤ ꯃꯈꯣꯟ ꯃꯥꯜꯂꯦ ꯍꯥꯏꯅ ꯑꯃꯨꯛ ꯑꯩ ꯆꯪꯈ꯭ꯔꯕ ꯑꯗꯨꯗꯤ ꯃꯣꯏ ꯏꯁꯤꯡ ꯇꯥꯔꯒ ꯃꯣꯏ ꯃꯅꯤꯡꯒꯤꯁꯨ ꯎꯝ ꯇꯣꯇꯤꯗꯒꯤ ꯏꯁꯤꯡꯗꯨ ꯇꯥꯕ ꯃꯥꯜꯂꯦ ꯑꯩꯅ ꯑꯁ ꯑꯃꯨꯛ ꯅꯣꯡꯉꯥꯜꯂꯒ ꯏꯅꯥꯝꯃꯥꯕꯨ ꯐꯣꯟ ꯇꯧꯔꯒ ꯑꯩ ꯅꯣꯡ ꯆꯨꯔꯥꯗꯤ ꯐꯅꯤ ꯑꯩꯈꯣꯏꯁꯦ ꯏꯁꯤꯡ ꯂꯩ ꯇꯦ ꯍꯥꯏꯅ ꯉꯔꯥꯡꯗꯣ ꯐꯣꯟ ꯇꯧꯔꯒ ꯑꯩ ꯅꯪ ꯉꯔꯥꯡ ꯏꯁꯤꯡ ꯂꯥꯛꯄꯗꯣ ꯅꯪ ꯈꯪꯍꯧꯗ꯭ꯔꯥꯕ꯭ꯔꯥ ꯍꯥꯏꯌꯦ ꯑꯦ ꯈꯪꯗꯦ ꯏꯁꯤꯡ ꯂꯥꯛꯇꯦ ꯍꯥꯏꯒꯥ ꯂꯥꯛꯑꯦ ꯑꯩꯈꯣꯏꯗꯗꯤ ꯍꯥꯏꯌꯦ
ꯑꯣ
ꯑꯩ ꯆꯦꯟꯊꯣꯛꯄ ꯃꯇꯝꯗ ꯑꯗꯨ ꯑꯣꯏꯔꯝꯒꯅꯤ ꯄꯥꯏꯞꯇꯣ ꯑꯩꯅ ꯁꯥꯡꯃꯟꯕꯒꯤꯀꯣ ꯎꯝ ꯌꯨꯄꯤ ꯑꯃꯅ ꯋꯥꯜꯗꯨꯗ ꯀꯩꯅꯣ ꯇꯧꯔꯒ ꯄꯥꯏꯞꯇꯨꯅ ꯄꯨꯂꯞ ꯑꯩꯅ ꯊꯥꯡꯈ꯭ꯔꯕ ꯑꯗꯨꯗꯨꯗꯤ ꯃꯣꯏꯁꯦ ꯅꯝ ꯅꯝꯕꯒꯤ ꯄꯥꯏꯞꯇꯣ ꯌꯥꯝꯅ ꯀꯩꯅꯣ ꯇꯧꯕꯒꯤ ꯏꯁꯤꯡ ꯆꯪꯕ ꯉꯝꯗꯕꯒꯤ ꯑꯣꯏꯔꯝ ꯒꯥꯅꯤ ꯅꯍꯥꯟꯗꯨꯗꯤ ꯑꯩꯁꯨ ꯑꯃ ꯑꯅꯤꯗꯨꯅ ꯎꯝ ꯊꯥꯡꯕꯗꯨꯗꯗꯤ ꯆꯪꯕꯅꯦꯕ ꯉꯁꯤꯗꯤ ꯌꯥꯝꯅ ꯀꯩꯅꯣ ꯊꯥꯡꯕꯥꯒꯤꯀꯣ ꯌꯥꯗꯕ ꯃꯥꯜꯂꯦ ꯑꯁ ꯑꯩꯅ ꯄꯥꯝꯃꯨꯕꯗꯣ ꯐꯤꯁꯦ ꯐꯖꯅ ꯁꯨꯅꯤꯡꯉꯥꯏ ꯊꯥꯏꯅ ꯏꯁꯤꯡ ꯌꯥꯝꯔꯗꯤ ꯋꯥꯈꯜꯗ ꯌꯥꯝ ꯅꯨꯡꯉꯥꯏꯅ ꯂꯩꯔꯝꯕꯅꯦꯕ
ꯑꯣ
ꯑꯗꯨꯗꯤ ꯑꯗꯨ ꯂꯣꯏꯅ ꯁꯣꯏꯈ꯭ꯔꯦ ꯑꯩꯒꯤ ꯈꯜꯂꯝꯕꯁꯤꯡꯗꯣ ꯑꯗꯣ ꯅꯨꯡꯗꯥꯡ ꯑꯃꯨꯛ ꯆꯨ ꯌꯥꯝ ꯅꯨꯡꯉꯥꯏꯔꯦ
ꯍꯣꯏ ꯑꯩꯗꯤ ꯉꯔꯥꯡ ꯅꯨꯡꯗꯥꯡ ꯏꯁꯤꯡ ꯆꯨꯕꯤꯕꯗꯣ ꯍꯣꯡꯕꯒꯤ ꯊꯛꯅꯕ ꯄꯨꯁꯤꯜꯂꯦ ꯑꯗꯨꯒ ꯈꯔꯅ ꯂꯦꯝꯍꯧꯕꯗꯨꯅ ꯀꯩꯅꯣ ꯐꯤꯒꯨꯝꯕ ꯁꯨꯅꯥꯉꯥꯏ ꯍꯥꯏꯅꯀꯣ
ꯍꯣꯏ
ꯀꯩꯅꯣꯅꯦ ꯅꯪ ꯀꯩꯅꯣꯅꯦ ꯅꯪꯒꯤ ꯄꯥꯏ꯭ꯞꯇꯣ ꯏꯁꯤꯡ ꯇꯥꯕ ꯈꯪꯅꯕ ꯄꯥꯏ꯭ꯞꯇꯣ ꯈꯔ ꯀꯩꯅꯣ ꯃꯐꯝ ꯑꯃꯗ ꯏꯁꯤꯡ ꯃꯈꯣꯟ ꯇꯥꯕ ꯌꯥꯅꯉꯥꯏ ꯈꯤꯇꯪ ꯌꯨꯡꯈꯠꯂꯒ ꯊꯝꯔꯗꯤ ꯏꯁꯤꯡ ꯄ꯭ꯔ ꯍꯥꯏꯅ ꯇꯥꯔꯗꯤ ꯃꯈꯣꯟ ꯇꯥꯏꯌꯦꯅꯀꯣ ꯑꯗꯨꯝ ꯍꯥꯏꯅ ꯇꯧꯅꯉꯥꯏ ꯈꯔ ꯊꯝꯃꯣ
ꯑꯗꯨꯝ ꯇꯧꯕꯅꯤ ꯍꯥꯟꯅꯕꯨꯗꯤ ꯃꯈꯥꯗ ꯊꯝꯃꯒꯤ ꯅꯍꯥꯟꯗꯣ ꯎꯝ ꯀꯩꯅꯣ ꯈꯤ ꯇꯤꯟꯒꯤ ꯕꯦꯔꯦꯟ ꯑꯃ ꯄꯨꯔꯛꯑꯦꯕ ꯑꯗꯨ ꯃꯥꯅ ꯁꯦꯡꯕ ꯀꯥꯟꯗ ꯊꯥꯎ ꯊꯤ ꯂꯩꯕꯗꯨ ꯃꯥꯅ ꯂꯣꯏꯅ ꯆꯣꯠꯍꯟꯕꯒꯤ ꯑꯩꯅ ꯑꯁ ꯁꯤꯗꯤ ꯄꯥꯏ꯭ꯞ ꯃꯣꯠ ꯂꯦ ꯍꯥꯏꯅ ꯂꯧꯈꯠꯄꯒꯤꯅꯦꯕ ꯑꯗꯣ ꯍꯥꯟꯅꯗꯤ ꯃꯣꯏ ꯏꯁꯤꯡꯗꯣ ꯂꯥꯛꯑꯗꯤ ꯄ꯭ꯔꯦ ꯄ꯭ꯔꯦ ꯍꯥꯏꯅ ꯃꯈꯣꯟ ꯇꯥꯏꯗꯅꯀꯣ ꯑꯗꯨꯅ ꯈꯪꯕꯅꯦꯕ ꯉꯥꯁꯤꯗꯤ ꯑꯁ ꯑꯗꯨ ꯇꯧꯗꯕꯒꯤ ꯑꯩ ꯑꯃꯨꯛ ꯏꯆꯥ ꯅꯨꯨꯄꯥꯅ ꯑꯩ ꯃꯃꯤꯁꯤꯗꯤ ꯌꯥꯗ꯭ꯔꯦꯅꯥ ꯑꯃꯨꯛ ꯂꯧ ꯂꯧ ꯊꯥꯔꯁꯦ ꯍꯥꯏꯅꯥ ꯃꯥꯅ ꯃꯈꯥꯗ ꯂꯧ ꯊꯝꯔꯒ ꯍꯧꯖꯤꯛꯁꯦ ꯂꯣꯏꯅ ꯏꯆꯥꯏ ꯆꯥꯏꯔꯒ ꯊꯝꯃꯤ ꯃꯥꯁꯨ ꯏꯁꯤꯡ ꯌꯥꯝꯗꯕꯗꯣ ꯋꯥꯈꯟ ꯀꯩꯅꯣ ꯇꯧꯋꯦꯕ ꯏꯁꯤꯡ ꯏꯔꯨꯅꯤꯡꯉꯦ ꯍꯥꯏꯅ ꯍꯦꯛꯇ ꯀꯩꯅꯣ ꯇꯧꯕꯗ ꯌꯥꯝꯗꯦ ꯏꯔꯨꯒꯅꯨ ꯍꯥꯏꯕꯒꯨꯝꯕ ꯂꯩꯗꯅ
ꯍꯣꯏ ꯍꯣꯏ
ꯏꯁꯤꯡ ꯆꯦꯛꯁꯤꯟꯅ ꯁꯤꯖꯤꯟꯅꯧ ꯍꯥꯏꯕꯒꯤ ꯃꯥꯁꯦ ꯈꯟꯗꯣ ꯈꯔ ꯑꯉꯥꯡ ꯑꯣꯏꯔꯤ ꯍꯥꯏꯔꯁꯨ ꯃꯣꯏꯒꯤꯁꯨ ꯒ꯭ꯌꯥꯟ ꯂꯥꯛꯑꯦꯕ
ꯍꯣꯏ ꯆꯨꯝꯃꯦ ꯆꯨꯝꯃꯦ ꯏꯁꯤꯡ ꯃꯔꯛ ꯃꯔꯛꯇꯗꯤ ꯑꯩꯈꯣꯏꯒꯤ ꯇꯦꯞꯁꯨ ꯑꯗꯨꯃꯥꯏꯟ ꯇꯧꯕꯅꯦ ꯑꯩꯈꯣꯏꯒꯤ ꯇꯦꯞꯇꯨꯁꯨ ꯑꯣꯐ ꯇꯣ ꯑꯣꯟ ꯇꯧ ꯇꯨꯂꯨ ꯆꯤꯡꯔꯒ ꯏꯁꯤꯡꯁꯦ ꯄꯥꯏꯞ ꯂꯥꯏꯟ ꯂꯥꯛꯄꯗꯨꯗ ꯑꯣꯐ ꯍꯦꯛꯇ ꯇꯧꯔꯝꯕ ꯑꯣꯟ ꯇꯧꯗ꯭ꯔꯗꯤ ꯏꯁꯤꯡ ꯂꯥꯛ ꯇꯣꯕ ꯃꯇꯝ ꯑꯩꯈꯣꯏꯁꯨ ꯑꯗꯨꯝ ꯈꯪꯅꯔꯒ ꯑꯗꯨꯝ ꯂꯩꯈ꯭ꯔꯕ ꯃꯇꯝꯁꯨ ꯌꯥꯝ ꯂꯩꯈ꯭ꯔꯕꯅꯤ
ꯑꯣ ꯑꯣ ꯑꯣ
ꯑꯣ ꯑꯩꯈꯣꯏ ꯃꯐꯝꯁꯤꯗꯤ ꯏꯁꯤꯡ ꯋꯥꯕꯒꯤꯀꯣ
ꯑꯍꯣꯏ ꯏꯁꯤꯡ ꯋꯥꯕꯒꯤ ꯏꯁꯤꯡꯗꯒꯤꯅꯦ
ꯍꯣꯏ ꯏꯁꯤꯡ ꯍꯦꯛ ꯇꯥꯕ ꯃꯇꯝꯗꯨ ꯑꯩꯈꯣꯏꯅ ꯈꯪꯔꯒ ꯌꯥꯕꯤꯔꯗꯤ ꯐꯔꯦ ꯅꯠꯇ꯭ꯔꯗꯤ ꯑꯗꯨ ꯑꯩꯈꯣꯏꯗꯤ ꯏꯁꯤꯡ ꯂꯥꯛꯄ ꯃꯇꯝꯗ ꯇꯨꯂꯨ ꯑꯗꯨꯝ ꯆꯤꯡꯔꯁꯨ ꯃꯇꯝꯗꯣ ꯌꯥꯝ ꯀꯨꯏꯅ ꯂꯥꯛꯇꯦꯅꯦ ꯑꯗꯨꯝ ꯇꯠꯈ꯭ꯔꯦꯅꯦ
ꯑꯣ ꯅꯣꯏ ꯑ ꯇꯨꯂꯨ ꯆꯤꯡꯔꯒ ꯂꯤꯇꯔ ꯀꯌꯥꯃꯨꯛꯇꯤ ꯐꯪꯕ꯭ꯔꯥ
ꯑꯁ ꯑꯗꯨ ꯇꯨꯂꯨ ꯆꯤꯡꯕꯁꯦ ꯑꯩꯈꯣꯏꯗꯤꯀꯣ ꯏꯁꯤꯡ ꯍꯦꯛ ꯂꯥꯛꯄꯗ ꯇꯨꯨꯂꯨ ꯆꯤꯡꯗꯦꯕ ꯏꯁꯤꯡꯁꯤ ꯍꯦꯛ ꯂꯥꯛꯄꯗ ꯍꯥꯟꯅ ꯑꯁꯦꯡꯕ ꯂꯥꯛꯑꯦꯅ
ꯑꯍꯣꯏ ꯑꯁꯦꯡꯕ ꯂꯥꯛꯑꯦ
ꯑꯍꯣꯏ ꯑꯁꯦꯡꯕ ꯂꯥꯛꯄꯗꯣ ꯑꯗꯨꯝ ꯌꯥꯈ꯭ꯔꯅꯤ ꯑꯗꯨ ꯃꯇꯨꯡꯗ ꯏꯁꯤꯡ ꯑꯃꯣꯠꯄ ꯑꯃꯨꯛꯀ ꯂꯥꯛꯑꯦꯀꯣ
ꯑꯣ
ꯑꯗꯨꯁꯨ ꯑꯗꯨꯝ ꯑꯗꯨ ꯉꯥꯏꯔꯒ ꯑꯝ ꯑ ꯇꯨꯂꯨ ꯆꯤꯡꯕꯁꯦ ꯑꯩꯈꯣꯏꯗꯤ ꯏꯁꯤꯡ ꯃꯊꯛ ꯑꯩꯈꯣꯏꯒꯤ ꯃꯊꯛꯇ ꯊꯝꯕꯗꯣ ꯁꯤꯟꯇꯦꯛꯁ ꯀꯣ ꯑꯗꯨꯗ ꯆꯤꯡꯈꯠꯂꯦꯕ ꯑꯗꯨ ꯃꯈꯥꯗ ꯏꯁꯤꯡ ꯌꯦ ꯒꯦ ꯍꯥꯏꯔꯗꯤ ꯑꯩꯈꯣꯏꯗꯤ ꯇꯨꯂꯨ ꯁꯨꯞꯆꯤꯡ ꯆꯤꯡꯗꯦ ꯃꯊꯛꯇꯗꯤ ꯇꯨꯂꯨꯅ ꯆꯤꯡꯗ꯭ꯔꯗꯤ ꯑꯩꯈꯣꯏ ꯀꯥꯕ ꯉꯝꯗꯕꯅꯦ ꯑꯗꯨ ꯃꯇꯝ ꯈꯛꯇ ꯌꯥꯒ ꯑꯗꯨ ꯈꯪꯗꯦꯗ ꯑꯗꯨ ꯂꯤꯇꯔ ꯂꯤꯁꯤꯡ ꯑꯃꯁꯨ ꯆꯤꯡꯈꯠꯄ ꯉꯝꯗꯕ ꯃꯥꯜꯂꯦꯗ ꯑꯩꯒꯤ ꯋꯥꯛ
ꯑꯣ ꯎꯝ ꯍꯣꯏ ꯌꯥꯝ ꯁꯥꯡꯗꯕꯅꯦ ꯑꯩ ꯑꯩꯈꯣꯏꯒꯤ ꯇꯨꯂꯨ ꯆꯤꯡꯗꯕꯤ ꯂꯥꯛꯄꯗꯣ ꯐꯥꯏꯚ ꯍꯟꯗ꯭ꯔꯦꯠ ꯂꯤ ꯇꯔꯒꯨꯝꯕꯗꯤ ꯆꯪꯉꯦ ꯑꯗꯨ ꯈꯛꯇꯅꯦ
ꯑꯣ ꯑꯗꯨ ꯇꯨꯂꯨ ꯆꯤꯡꯔꯗꯤ
ꯎꯝ
ꯇꯨ ꯇꯨ ꯅꯈꯣꯏꯁꯨ ꯇꯨꯨꯂꯨ ꯆꯤꯡꯕ꯭ꯔꯥ
ꯑꯩꯈꯣꯏꯗꯤ ꯇꯨꯂꯨ ꯆꯤꯡꯗꯦ
ꯑꯣ
ꯆꯤꯡꯗꯦ ꯑꯗꯨꯅ ꯎꯝ ꯑꯩ ꯌꯦꯡꯕꯗꯨꯗ ꯂꯤꯇꯔ ꯐꯥ ꯑ ꯆꯥꯃꯉꯥꯒꯨꯝꯕ ꯈꯛꯇꯗꯤ ꯆꯪꯉꯦ ꯆꯤꯡꯗꯕꯤꯗꯀꯣ ꯆꯥꯝꯃꯉꯥꯗꯔ ꯈꯛ ꯇꯅꯦ ꯑꯗꯨ ꯑꯣꯏꯔꯁꯨ ꯌꯥꯝ ꯀꯥꯟꯅꯩ ꯍꯥꯏꯅ ꯑ
ꯑ ꯑꯈꯣꯏꯁꯨ ꯇꯨꯂꯨ ꯆꯤꯡꯕꯗꯣ
ꯎꯝ
ꯂꯤꯇꯔ ꯑꯗꯨꯃꯥꯏꯅ ꯑꯣꯏꯔꯝꯒꯅꯤꯗ ꯃꯊꯛꯇ ꯍꯦꯛ ꯆꯤꯡꯔꯒ ꯃꯊꯛꯇꯨꯁꯨ ꯇꯨꯝ ꯀꯩꯅꯣ ꯇꯧꯔꯅꯤ ꯑꯥ ꯃꯊꯛꯁꯨ ꯊꯟꯗ꯭ꯔꯤꯉꯩꯗ ꯏꯁꯤꯡꯗꯣ ꯗꯨꯝ ꯇꯣꯛꯈ꯭ꯔꯅꯤ
ꯑꯣ ꯑꯣ ꯍꯣꯏ ꯑꯗꯨ ꯑꯣꯏꯔꯝꯒꯅꯤ ꯆꯞ ꯃꯥꯟꯅꯩ ꯏꯁꯤꯡꯗꯤ ꯌꯥꯝ ꯄꯤꯗꯕꯅꯦ ꯃꯣꯏꯁꯦ
ꯍꯣꯏ ꯑꯗꯣ ꯑꯈꯣꯏ ꯏꯄꯥ ꯈꯣꯏꯔꯣꯝꯗꯗꯤ ꯏꯁꯤꯡꯁꯦ ꯑꯗꯨꯝ ꯀꯨꯏ ꯀꯨꯏꯅ ꯇꯥ ꯇꯥꯏꯌꯦ
ꯑꯣ ꯑꯣ
ꯇꯨꯂꯨ ꯑꯗꯨꯝ ꯆꯤꯡꯕꯁꯦ ꯃꯊꯛꯇ ꯁꯤꯟꯇꯦꯛꯁ ꯂꯤꯁꯤꯡ ꯂꯤꯁꯤꯡꯒꯤ ꯃꯉꯥ ꯇꯔꯨꯛ ꯁꯤꯟꯇꯦꯛꯁ ꯊꯝꯕꯗꯣ ꯂꯣꯏꯅ ꯑꯗꯨꯝ ꯂꯣꯏꯅ ꯌꯥꯏꯅꯦ ꯃꯣꯏꯗꯤ
ꯑꯁ ꯑꯗꯨꯗꯤ ꯌꯥꯝ ꯄꯤꯌꯦꯀꯣ ꯃꯣꯏꯒꯤꯗꯤ ꯑꯗꯨ ꯅꯍꯥꯟ ꯏꯅꯥꯎꯅꯨꯄꯤ ꯅ ꯍꯥꯏꯌꯦ ꯑꯥ ꯏꯃꯥꯇꯣꯟ ꯁꯤꯁꯦ ꯑꯩꯈꯣꯏ ꯏꯁꯤꯡ ꯌꯥꯝꯗꯕꯁꯦ ꯅꯣꯡ ꯀꯟꯅ ꯆꯨꯗꯕꯒꯤꯅꯤ ꯍꯥꯏꯌꯦ ꯑꯗꯨꯗꯣ ꯆꯣꯝꯕ꯭ꯔꯥ ꯀꯔꯤꯒꯤꯔꯥ ꯍꯥꯏꯔꯒ ꯏꯁꯤꯡ ꯌꯥꯝꯗꯕ ꯒꯤ ꯏꯁꯤꯡꯁꯨ ꯌꯥꯝꯅ ꯄꯤꯗꯕꯅꯦ ꯑꯗꯣ ꯏꯁꯤꯡ ꯎꯝ ꯅꯣꯡꯁꯦ ꯀꯟꯅ ꯆꯨꯅꯤꯡꯉꯥꯏ ꯈꯨꯔꯨꯝꯃꯣ ꯍꯥꯏ ꯅꯦ ꯃꯥꯅꯀꯣ ꯃꯥ ꯎꯝ ꯏꯁꯤꯡ ꯂꯩꯕꯒꯤ ꯄꯩꯁꯥ ꯄꯥꯝꯃꯨꯕꯒꯤꯀꯣ ꯀꯔꯤꯒꯤꯔ ꯏꯁꯤꯡ ꯂꯩꯇꯕꯒꯤ ꯌꯥꯝ ꯄꯤꯗꯕꯅꯦ ꯍꯥꯏꯕ ꯑꯩꯅ ꯀꯔꯤ ꯃꯔꯝꯒꯤ ꯃꯣꯏ ꯏꯁꯤꯡꯁꯦ ꯐꯖꯅ ꯄꯤꯗꯕ꯭ꯔꯥ ꯍꯥꯏꯅ ꯍꯥꯏꯕ ꯀꯥꯟꯗ ꯃꯥꯅ ꯏꯁꯤꯡ ꯌꯥꯝꯗꯕꯒꯤꯅꯤ ꯍꯥꯏꯌꯦ ꯍꯥꯏꯕ
ꯑꯣ ꯑꯣ
ꯑꯗꯨ ꯑꯗꯨ ꯆꯨꯝꯕꯒꯤꯔ ꯈꯪꯗꯦ ꯍꯥꯟꯅꯗꯤ ꯎꯝ ꯈꯣꯏꯒꯤ ꯂꯥꯛꯄꯗꯨꯁꯨ ꯌꯥꯝ ꯌꯥꯝꯅꯗꯤ ꯂꯥꯛꯄꯅꯦꯕ ꯀꯣ ꯂꯤꯁꯤꯡ ꯑꯃ ꯑꯗꯨꯃꯥꯏ ꯈꯟꯕꯅꯦ
ꯑꯣ ꯍꯣꯏ ꯍꯥꯟꯅꯗꯤꯀꯣ ꯎꯝ ꯍꯥꯟꯅꯗꯤ ꯗꯨꯝ ꯇꯧꯔꯝꯃꯦ ꯑꯗꯣ ꯌꯥꯗ꯭ꯔꯦ ꯍꯟꯗꯛ ꯑꯗꯨ ꯑꯩꯅ ꯅꯣꯛꯅꯤꯡꯕ ꯑꯃ ꯍꯥꯏꯒꯦꯕ ꯋꯥꯔꯤꯗꯣ ꯑꯩ ꯑꯈꯣꯏꯁꯦꯀꯣ ꯏꯁꯤꯡ ꯂꯩꯇ꯭ꯔꯦꯅ ꯍꯥꯏꯔꯅꯤꯅ ꯏꯁꯤꯡ ꯂꯩꯇ꯭ꯔꯗꯤ ꯏꯁꯤꯡ ꯂꯩꯒꯅꯤꯅꯀꯣ
ꯑꯥ
ꯑꯗꯨ ꯏꯁꯤꯡ ꯂꯩꯗ꯭ꯔꯤꯉꯩꯗ ꯍꯥꯟꯅ ꯋꯦꯗꯔ ꯐꯣꯔꯀꯥꯁ ꯌꯦꯡꯒꯅꯤꯕ ꯑ
ꯑꯥ
ꯋꯦꯗꯔ ꯋꯦꯗꯔ ꯐꯣꯀꯁ ꯌꯦꯔ ꯑꯦ ꯉꯁꯤꯗꯤ ꯅꯣꯡ ꯆꯨꯒꯅꯤ ꯍꯥꯏꯗꯤ ꯏꯁꯤꯡ ꯂꯩꯔꯣꯏ ꯏꯁꯤ ꯁꯤꯡꯗꯣ ꯌꯥꯝꯅ ꯑꯦ ꯌꯥꯝꯗ꯭ꯔꯁꯨ ꯑꯗꯨꯝ ꯀꯣꯟꯅꯅꯉꯥꯏ ꯑꯗꯨꯝ ꯁꯤꯖꯤꯟꯅꯒꯅꯤꯕ ꯅꯣꯡ ꯆꯨꯕꯗꯣ ꯉꯥꯏ ꯑꯗꯨꯅ ꯋꯦꯗꯔ ꯐꯣꯔꯀꯥꯁꯁꯤꯁꯨ ꯀꯣ ꯃꯔꯛ ꯃꯔꯛꯇꯤ ꯆꯨꯝꯃꯦ ꯑꯗꯨ ꯃꯔꯛ ꯃꯔꯛ ꯆꯨꯝꯗꯕ ꯃꯇꯝꯁꯨ ꯌꯥꯝ ꯂꯩꯌꯦꯕ ꯈꯪꯕ
ꯍꯣꯏ ꯆꯨꯝꯗꯕ ꯃꯇꯝꯁꯨ ꯂꯩꯕꯅꯦ
ꯑꯗꯨꯒꯤ ꯑꯁꯤ ꯋꯦꯗꯔ ꯐꯣꯔꯀꯥꯁꯁꯤꯗꯤ ꯌꯥꯗ꯭ꯔꯦ ꯉꯥꯏ ꯉꯥꯏꯔꯦ ꯏꯁꯤꯡ ꯂꯥꯛꯇꯕꯁꯦꯅ ꯑꯗꯨꯝ ꯇꯣꯛꯄ ꯃꯇꯝ ꯁꯤ ꯉꯥꯎꯔꯦ
ꯑꯣ ꯑꯩꯈꯣꯏꯁꯨꯅꯦ ꯅꯍꯥꯟꯗꯣ ꯏꯁꯤꯡ ꯂꯩꯇ꯭ꯔꯦꯅ ꯑꯁ ꯂꯧꯔꯁꯤꯔꯥ ꯑꯩꯅ ꯋꯦꯗꯔ ꯐꯣꯀꯁ ꯌꯦꯡꯉꯣ ꯍꯥꯏꯔꯒ ꯎꯝ ꯎꯝ ꯑꯩꯒꯤ ꯅꯨꯄꯥꯗ ꯌꯦꯡꯉꯦ ꯏꯁꯤꯡ ꯗꯤ ꯉꯁꯤꯕꯨꯗꯤ ꯅꯣꯡꯕꯨꯗꯤ ꯂꯩꯌꯦ ꯍꯥꯏꯕꯀꯣ ꯑꯗꯨ ꯇꯧꯔꯒ ꯑꯝ ꯁꯤ ꯑꯩꯈꯣꯏꯗ ꯂꯩꯕꯗꯨꯁꯨ ꯊꯣꯔꯛꯑꯦ ꯏꯁꯤꯡꯁꯦ ꯍꯥꯏꯅ ꯍꯥꯏꯕ ꯑꯁ ꯂꯧ ꯁꯤꯔꯥ ꯍꯥꯟꯅꯗꯤ ꯈꯟꯕꯅꯦ ꯑꯗꯣ ꯏꯁꯤꯡ ꯉꯁꯤꯁꯦ ꯅꯣꯡꯁꯨ ꯂꯩꯒꯅꯤ ꯍꯥꯏꯅꯗꯤ ꯑꯥ ꯍꯥꯏꯌꯦ ꯍꯥꯏꯕ ꯍꯥꯏ ꯍꯣꯏ ꯑꯩꯈꯣꯏꯁꯨ ꯌꯦꯡꯕꯅꯤ ꯍꯥꯏ ꯃꯣꯏꯁꯨ ꯑꯩꯈꯣꯏꯁꯨ ꯌꯦꯡꯉꯨꯅꯦꯍꯦ ꯂꯩꯌꯦ ꯍꯥꯏꯕꯗꯨꯗ ꯍꯥꯏꯅ ꯑꯗꯨꯗꯤ ꯑꯩꯈꯣꯏ ꯏꯁꯤꯡꯁꯦ ꯈꯔ ꯐꯖꯅ ꯄꯥꯏꯔꯁꯦ ꯅꯣꯡꯗꯨ ꯉꯥꯏꯔꯁꯦꯅ ꯉꯥꯏꯕꯗꯨꯗ ꯅꯣꯡꯁꯦ ꯆꯨꯗꯕꯒꯨꯝ ꯀꯩꯅꯣ ꯇꯧꯔꯒ ꯅꯨꯡꯗꯥꯡꯗ ꯁꯨꯔꯛꯈ꯭ꯔꯕꯨꯒꯤ ꯑꯩꯈꯣꯏꯗꯤ ꯍꯟꯗꯛ ꯁꯦ ꯑꯗꯨꯝ ꯏꯁꯤꯡꯁꯦ ꯈꯔ ꯃꯤꯌꯥꯝ ꯆꯦꯛꯁꯤꯟꯅ ꯁꯤꯖꯤꯟꯅꯔꯁꯦ ꯍꯥꯏꯕꯗꯤ ꯑꯪ ꯑꯩꯈꯣꯏ ꯍꯧꯖꯤꯛꯅ ꯑꯗꯨꯝ ꯂꯩꯔꯗꯤ ꯍꯣꯔꯦꯟ ꯅꯣꯕꯦꯝꯕꯔ ꯗꯤꯁꯦꯝꯕꯔ ꯊꯣꯛꯑꯗꯤ ꯏꯁꯤꯡꯁꯦ ꯌꯥꯝ ꯂꯩꯒꯅꯦꯕꯀꯣ ꯅꯣꯡꯖꯨ ꯊꯥꯗ ꯐꯥꯎ ꯏꯁꯤꯡ ꯂꯩꯔꯗꯤ ꯍꯣꯔꯦꯟ ꯀꯩꯅꯣ ꯇꯧꯕ ꯀꯥꯟꯗꯗꯤ ꯏꯁꯤꯡꯁꯤ ꯌꯥꯝ ꯀꯩꯅꯣ ꯇꯧꯕꯅꯦ ꯑꯗꯨꯅ ꯏꯁꯤꯡꯁꯦ ꯁꯤꯖꯤꯟꯅꯕꯗ ꯈꯔ ꯆꯦꯛꯁꯤꯟꯅꯔꯁꯦ ꯍꯥꯏꯅ
ꯑꯩꯗꯤ
ꯎꯝ
ꯑꯩꯗꯤ ꯑꯗꯨꯃꯥꯏꯅ ꯈꯟꯕꯅꯦ ꯑꯩꯈꯣꯏꯒꯤ ꯀꯩꯅꯣ ꯀꯝꯄꯥꯎꯟ ꯃꯅꯨꯡꯗꯨꯗ ꯄꯨꯔꯥ ꯂꯩꯕꯥꯛꯇꯣ ꯀꯣꯠꯂꯒ ꯀꯣ ꯂꯩꯕꯥꯛ ꯃꯈꯥꯐꯥꯎ ꯀꯣꯠꯂꯒ ꯇꯦꯡꯀꯤ ꯑꯃ ꯁꯥꯒꯦꯅ ꯈꯟꯕꯅꯦ
ꯎꯝ
ꯇꯦꯡꯀꯤ ꯑꯃ ꯁꯥꯒꯦ ꯍꯥꯏꯅ ꯈꯜꯂꯦ ꯑꯗꯨꯒ ꯂꯣꯏꯅ ꯔꯦꯟ ꯋꯥꯇꯔ ꯍꯥꯔꯚꯦꯁꯇꯤꯡ ꯇꯧꯅꯤꯡꯕ ꯑꯩꯅ ꯀꯣ ꯅꯣꯡ ꯏꯁꯤꯡꯗꯣ ꯑꯗꯨ ꯑꯣꯏꯔꯗꯤ ꯍꯨꯔꯦꯟ ꯑꯩꯈꯣꯏ ꯅꯣꯕꯦꯝꯕꯔ ꯗꯤꯁꯦꯝꯕꯔ ꯏꯁꯤꯡ ꯌꯥꯝꯅ ꯂꯩꯇꯕ ꯀꯥꯟꯗꯨꯗ ꯌꯨꯁ ꯇꯧꯕ ꯌꯥꯏꯌꯦꯗꯅ
ꯎꯝ ꯌꯥꯏꯌꯦ
ꯑꯗꯨꯒꯤ ꯑꯩꯗꯤ ꯑꯗꯨ ꯃꯥꯅ ꯈꯟꯕꯅꯦ ꯑꯗꯨ ꯑꯩꯒꯤ ꯐ꯭ꯔꯦꯟ ꯈꯔꯅ ꯉꯥꯏꯈꯣ ꯉꯥꯏꯈꯣ ꯑꯣꯒꯁ ꯐꯥꯎꯁꯤꯗꯤ ꯀꯔꯤꯁꯨ ꯁꯦꯝꯃꯤꯈꯨꯒꯅꯨꯀꯣ ꯑꯣꯒꯁ ꯐꯥꯎ ꯉꯥꯏꯌꯣ ꯍꯥꯏꯕꯒꯤ ꯑꯩꯁꯨ ꯉꯥꯏꯔꯒ ꯂꯩꯕꯅꯦ
ꯍꯣꯏ ꯑꯗꯨꯅꯦ ꯎꯝ ꯑꯗꯨꯒꯤ ꯀꯩꯅꯣ ꯊꯣꯛꯔꯒ ꯇꯧꯋꯣ ꯍꯥꯏꯕꯗꯤ ꯍꯧꯖꯤꯛꯀꯥꯟꯁꯦ ꯅꯪ ꯐꯔꯛ ꯇꯥꯕꯗ ꯁꯦꯝꯃꯒ ꯅꯣꯡ ꯆꯨꯨꯔꯗꯤ ꯑꯥ ꯀꯔꯤ ꯍꯥꯏꯅꯤ ꯀꯋꯥꯂꯤꯇꯤꯁꯨ ꯂꯩꯔꯣꯏ ꯍꯥꯏꯕꯀꯣ ꯎꯝ ꯑꯗꯨꯅꯅꯦ ꯈꯔ ꯐꯖꯅ ꯅꯪ ꯁꯦꯝꯕ ꯌꯥꯕ ꯃꯇꯝꯗ ꯁꯦꯝꯃꯣ ꯑꯩꯈꯣꯏꯁꯨꯅꯦ ꯁꯕꯖꯤꯛꯁꯦ ꯑꯥ ꯆꯤꯡꯗ ꯑꯩꯈꯣꯏ ꯈꯨꯟꯗꯣ ꯏꯁꯤꯡ ꯌꯥꯝ ꯋꯥꯕ ꯃꯐꯝ ꯑꯣꯏꯕꯅꯦ ꯑꯗꯨꯅ ꯑꯁ ꯑꯩꯒꯤ ꯅꯨꯄꯥꯁꯦ ꯑꯩ ꯌꯨꯝ ꯆꯠꯇꯕ ꯌꯥꯗꯔꯦ ꯍꯥꯏꯅ ꯑꯗꯨꯝ ꯋꯥꯔꯤ ꯁꯥꯔꯕꯅꯦ ꯑꯗꯣ ꯃꯥꯅ ꯅꯦꯛꯁ ꯋꯤꯛꯁꯦ ꯆꯠꯂꯁꯤꯔꯥ ꯃꯥ ꯊꯕꯛ ꯈꯔ ꯀꯣꯝꯔꯗꯤ ꯍꯥꯏꯅꯨꯀꯣ ꯑꯗꯣ ꯏꯁꯤꯡ ꯍꯧꯖꯤꯛ ꯅꯣꯡ ꯆꯨꯕꯒꯤ ꯅꯣꯡꯒꯤ ꯏꯁꯤꯡꯁꯤ ꯂꯧꯕꯤꯗꯔꯗꯤ
ꯍꯣꯏ
ꯎꯄꯥꯏ ꯂꯩꯇꯦꯕ ꯏꯁꯤꯡ ꯂꯩꯅꯤꯡ ꯉꯥꯏꯁꯨ ꯐꯪꯗꯕꯅꯦ ꯑꯩꯈꯣꯏ ꯈꯨꯟꯗꯗꯤ ꯄꯩꯁꯥ ꯂꯩꯑꯦ ꯍꯥꯏꯔꯁꯨ ꯀꯗꯥꯏꯗꯒꯤ ꯏꯁꯤꯡ ꯂꯧꯐꯝ ꯂꯩꯇꯦ ꯍꯣꯏ ꯑꯗꯨꯅ ꯍꯧꯖꯤꯛ ꯀꯥꯟꯁꯦ ꯏꯁꯤꯡꯁꯦ ꯎꯝ ꯄꯩꯗ꯭ꯔ ꯗꯤ ꯌꯥꯗꯕꯒꯤ ꯁꯤꯟꯇꯦꯛꯁꯕꯨꯗꯤ ꯂꯤꯁꯤꯡ ꯑꯅꯤ ꯑꯍꯨꯝ ꯃꯔꯤꯃꯨꯛꯀꯤꯗꯤ ꯃꯔꯤ ꯃꯉꯥꯃꯨꯛꯄꯨꯗꯤ ꯂꯩꯗꯤ ꯂꯩꯌꯦ ꯑꯗꯨ ꯑꯣꯏꯔꯁꯨ ꯏꯁꯤꯡ ꯌꯥꯝꯔꯗꯤ ꯑꯩꯈꯣꯏ ꯈꯨꯟꯗ ꯆꯠꯄ ꯀꯥꯟꯗꯁꯨ ꯌꯥꯝ ꯅꯨꯡꯉꯥꯏꯗꯅ ꯑꯁ ꯏꯁꯤꯡ ꯈꯨꯠꯋꯥꯇꯨꯗꯤ ꯑꯩꯈꯣꯏ ꯈꯨꯟꯗ ꯅꯪ ꯆꯠꯂꯗꯤ ꯈꯪꯒꯅꯤ
ꯑꯣ ꯑꯁ ꯏꯁꯤꯡ ꯋꯥꯕ ꯃꯐꯝꯁꯤꯗꯤꯀꯣ ꯂꯩꯕꯗꯤ ꯋꯥꯕꯅꯤꯀꯣ꯫
ꯌꯥꯝ ꯋꯥꯕꯅꯤ ꯑꯗꯣ ꯑꯩꯈꯣꯏ ꯈꯨꯟꯁꯦ ꯅꯪ ꯑ ꯆꯠꯂꯗꯤ ꯑ ꯅꯪꯒꯤ ꯑꯥꯏꯗꯤꯌꯥ ꯑꯃ ꯂꯥꯛꯀꯅꯤ ꯍꯥꯏꯕꯗꯤ ꯑꯩꯈꯣꯏ ꯈꯨꯟꯁꯦ ꯏꯁꯤꯡꯗꯤ ꯌꯥꯝ ꯋꯥꯕ ꯈꯨꯟꯗꯤ ꯑꯣꯏꯌꯦꯀꯣ ꯑꯗꯨ ꯑꯣꯏꯔꯁꯨ ꯊꯥꯒꯠ ꯄ ꯍꯥꯏꯕ ꯇꯥꯔꯦꯀꯣ
ꯍꯣꯏ ꯍꯣꯏ